ꯍꯥꯏ ꯏ ꯆꯦ ꯆꯥꯛ ꯊꯣꯡꯉꯕꯕꯨ
ꯇꯥꯔꯕꯣ
ꯆꯥꯛ ꯇꯥꯔꯦ ꯇꯥꯔꯦ ꯏꯆꯦ ꯆꯥꯛ ꯊꯣꯡꯉꯕꯣ
ꯆꯥꯛ ꯊꯣꯡꯉꯦ ꯂꯥꯏꯕ꯭ꯔꯦꯔꯤ ꯆꯠꯀꯦꯅꯅꯦ ꯌꯦꯔꯨꯝ ꯍꯧꯔꯝꯕꯟ
ꯑꯣ ꯀꯩ ꯌꯦꯟꯁꯥꯡ ꯊꯣꯡꯉꯒꯦꯁꯦ
ꯀꯥꯡꯁꯣꯏ ꯊꯣꯡꯉꯦ
ꯎꯝ ꯂꯥꯏꯕ꯭ꯔꯦꯔꯤ ꯑꯗꯨꯝ ꯆꯠꯂꯤꯕ꯭ꯔꯣ ꯏꯆꯦ ꯏ ꯍ
ꯑꯥ ꯊꯕꯛ ꯁꯪꯉꯗꯤ ꯃꯔꯛ ꯃꯔꯛꯇ ꯆꯠꯂꯦ ꯑꯗꯣ ꯉꯁꯤ ꯆꯠꯂꯒ ꯍꯌꯦꯡꯗꯤ ꯆꯠꯂꯔꯣꯏ
ꯑꯣ ꯆꯦ ꯆꯦ ꯍꯣꯏ ꯆꯠꯂꯤ ꯂꯥꯏꯕ꯭ꯔꯦꯔꯤꯁꯦ ꯀꯋꯥꯏꯗ ꯑꯣꯏꯗꯣꯏꯅꯣ
ꯑꯦꯝ ꯌꯨꯒꯤ ꯑꯣꯄꯣꯖꯤꯠꯇ ꯑꯃ ꯂꯩ ꯑꯗꯨꯗ
ꯅꯕ ꯃꯥꯜꯂꯦ ꯃꯤꯉꯁꯦ
ꯃꯤ ꯌꯥꯝ ꯂꯥꯛꯑꯦ ꯃꯤ ꯂꯥꯏꯔꯤꯛ ꯄꯥꯕ ꯌꯥꯝ ꯂꯥꯛꯅꯔꯦ ꯍꯧꯖꯤꯛꯀꯥꯟꯁꯦ ꯌꯨꯝꯗ ꯄꯥꯕ ꯆ ꯌꯥꯅꯗ꯭ꯔ ꯃꯥꯜꯂ ꯑꯩꯈꯣꯏꯗꯒꯤ ꯆꯤꯡꯅ
ꯎꯝ ꯍꯣꯏ ꯆꯦꯗ ꯊꯥ ꯑꯝꯗ ꯄꯩꯁꯥ ꯀꯌꯥ ꯀꯌꯥ ꯑꯣꯏꯕ
ꯂꯨꯄꯥ ꯂꯤꯁꯤꯡ ꯑꯃꯃ ꯃꯟꯊ
ꯑꯣ ꯑ ꯑꯗꯨ ꯃꯣꯏ ꯀꯩꯀꯥ ꯐꯖꯅ ꯐꯦꯁꯤꯂꯤꯇꯤꯁꯇꯤ ꯐꯪꯕ ꯅꯠꯇ꯭ꯔꯣ
ꯐꯦꯁꯤꯂꯤꯇꯤ ꯍꯥꯏꯁꯦ ꯏꯁꯤꯡ ꯀꯩ ꯀꯥꯞꯄꯤꯔꯦ ꯑꯗꯨꯒ ꯇꯣꯏꯂꯦꯠ ꯕꯥꯠꯔꯨꯝꯗꯨ ꯂꯩꯌꯦꯕꯀꯣ ꯂꯣ ꯏꯀ ꯀꯠꯇ ꯅꯥꯟ ꯕ ꯅꯨꯃꯤꯁꯤ ꯌꯥꯎꯋꯏ ꯅꯥꯗꯕꯔ ꯅꯨꯃꯤꯁ ꯇꯌꯥꯋꯕꯤ ꯑꯗꯨ ꯈꯪꯗ꯭ꯔꯦ ꯑ°ꯁꯤ ꯊꯥꯏꯀꯣ ꯑꯗꯨ ꯃꯉꯥꯏ ꯈꯪꯗꯦ ꯑꯗꯨꯝ
ꯑꯗꯨꯝ ꯑꯗꯨ ꯂꯥꯏꯔꯤꯛ ꯄꯥꯕ ꯀꯩꯀꯥꯗꯤ ꯅꯨꯡꯉꯥꯏꯕ ꯅꯠꯇ꯭ꯔꯣꯏꯁꯦ
ꯑꯥ ꯅꯨꯡꯉꯥꯏ
ꯎꯝ ꯌꯨꯝꯗ ꯁꯨꯝ ꯂꯩꯔꯒ ꯇꯨꯝꯗꯣꯏ ꯁꯣꯛꯄꯗꯤ ꯑꯗꯨꯅ ꯐꯔꯦꯗ ꯑꯃꯨꯛ
ꯑꯗꯨꯃꯥꯏꯅ ꯈꯟꯕꯒꯤ ꯆꯠꯂꯤꯅꯦ ꯑꯩꯈꯣꯏꯁꯨ ꯑꯣꯏꯗꯣꯏꯔꯣ ꯑꯣꯏꯔꯣꯏꯗꯣꯏꯔꯣ ꯈꯪꯗ꯭ꯔꯦ
ꯑꯣꯏꯅꯤꯗ ꯏꯆꯦ ꯍꯥꯏꯗꯤ ꯌꯨꯝꯗ ꯂꯩꯔꯗꯤ ꯉꯥꯏꯍꯥꯛꯇꯪ ꯑꯃꯨꯛꯇꯨꯝ ꯂꯛꯀꯅꯤ ꯑꯃꯨꯛꯇ ꯑꯗꯨꯝ ꯊꯣꯛꯀꯅꯤ ꯂꯥꯏꯕ꯭ꯔꯦꯔꯤꯗꯗꯤ ꯉꯥꯏꯍꯥꯛ ꯎꯏꯔꯁꯨ ꯍꯧꯔꯛꯄꯗ ꯄꯥ
ꯗꯤꯄꯥꯔꯠꯃꯦꯟ ꯆꯠꯂꯣꯏꯗ꯭ꯔꯣ ꯉꯁꯤꯗꯤ
ꯆꯠꯀꯅꯤ ꯏꯆꯦ ꯑꯩꯗꯤ ꯍꯣꯔꯦꯟ ꯅꯣꯡꯊꯤꯟꯗ ꯑꯃꯗꯩ ꯆꯠꯀꯅꯤ
ꯅꯣꯏꯒꯤꯁꯤꯁꯨ ꯀ꯭ꯂꯥꯁ ꯇꯧ ꯂꯩꯕꯅꯤꯅ ꯑꯃꯨꯛ ꯂꯦꯞꯄꯗꯁꯨ ꯁꯨ ꯍꯌꯦꯡ ꯐꯖꯔꯣꯏꯗꯣꯏꯅꯦꯕ ꯇꯧꯏꯁꯦ
ꯑꯥ ꯂꯦꯞꯄꯗꯣ ꯅꯨꯡꯉꯥꯏꯇꯕ ꯑꯗꯒꯤ ꯂꯦꯞꯄꯕꯨꯗꯤ ꯌꯥꯏꯑꯕꯀꯣ ꯃꯤ ꯂꯦꯞꯅꯕꯁꯨ ꯌꯥꯎꯋꯦ ꯑꯗꯣ ꯀꯩꯅꯣ ꯇꯧꯕ ꯍꯥꯏꯗꯤ ꯑꯃꯨꯛ ꯈꯪꯍꯧꯗ꯭ꯔꯗꯤ ꯀꯥꯏꯅ ꯑꯃꯨꯛ ꯇꯧꯕꯗꯣ ꯑꯗꯣ ꯑꯃꯨꯛ ꯆꯠꯅꯤꯡꯕ ꯍꯦꯛ ꯆꯠꯄ ꯍꯧꯈꯔꯗꯤ ꯑꯗꯨꯃꯥꯏꯅ꯫
ꯐꯩ ꯐꯩ ꯃꯥꯏ ꯆꯠꯂꯤꯗꯣ
ꯆꯠꯍꯧꯕꯗꯤ ꯐꯩꯌꯦꯅ ꯇꯧꯕ ꯇꯟꯕꯨ ꯇꯜꯂꯦ ꯌꯥꯝꯅ ꯉꯁꯤꯗꯤ꯫
ꯇꯥꯟꯁꯤꯜꯂꯛꯄꯅꯦ ꯑꯩꯈꯣꯏꯁꯨ ꯍꯦꯛꯇ ꯇꯟꯖꯜꯂꯛꯑꯦ
ꯑꯗꯨ ꯆꯠꯅꯤꯡꯉꯛꯇꯕ ꯑꯃꯍꯧꯁꯥꯜꯂꯛꯑꯦ ꯅꯨꯡꯁꯥꯒ ꯁꯥꯒꯠꯂꯛꯂꯒꯗꯤ ꯑꯃꯨꯛ ꯍꯦꯟꯅ ꯆꯠꯅꯤꯡꯗꯦꯕ꯫
ꯎꯝ ꯉꯁꯤꯗꯤ ꯅꯨꯡꯁꯥ ꯈꯔ ꯁꯥꯗꯧ ꯃꯥꯜꯂꯦ꯫
ꯉꯁꯤ ꯁꯥꯗꯧ ꯃꯥꯥꯜꯂꯦ ꯅꯨꯡꯊꯤꯟ ꯑꯩꯅ ꯆꯠꯄ ꯃꯇꯝꯁꯦ ꯅꯨꯡꯁꯥꯁꯦ ꯌꯥꯝ ꯀꯟꯅ ꯁꯥꯕ ꯃꯇꯝꯗꯣ꯫
ꯁꯇꯤꯟ ꯇꯨꯞꯄ ꯆꯥꯇꯕ꯭ꯔ ꯊꯇꯤꯟꯄꯨꯔ ꯆꯠꯇꯕ꯭ꯔꯥ
ꯑꯣ ꯁꯥꯇꯤꯟ ꯄꯨꯏꯌꯦ ꯁꯥꯇꯤꯟ ꯌꯥꯎꯗ꯭ꯔꯗꯤ ꯑꯁ ꯅꯨꯡꯉꯥꯏꯇꯦ ꯁꯥꯇꯤꯟ ꯑꯗꯨꯝ ꯄꯨꯏ ꯁꯥꯇꯤꯟ ꯑꯗꯨꯝ ꯊꯨꯞꯄꯒ ꯆꯠꯂꯦ ꯍꯜꯂꯛꯄ ꯃꯇꯝꯗꯅ ꯑꯃꯨꯛꯇꯤ ꯁꯥꯇꯤꯟ ꯊꯨꯞꯄꯛꯇ꯭ꯔꯁꯨ ꯌꯥꯔꯦ ꯍꯥꯏꯗꯤ ꯃꯥꯡꯁꯤꯜꯂꯛꯄ ꯃꯇꯝ ꯑꯣꯏꯔꯦꯕ ꯆꯠꯈꯤꯕꯒꯤ ꯃꯇꯝꯗꯤ ꯅꯨꯡꯁꯥ ꯆꯥꯛ ꯂꯥꯎꯋꯗ ꯆꯠ꯫
ꯅꯛꯅ ꯂꯩꯕꯣꯏꯗꯤ ꯃꯤꯅꯤꯠ ꯇꯔꯥ ꯇꯔꯥꯉꯥꯗ ꯐꯥꯅ ꯆꯠꯀꯗꯕꯀꯣ꯫
ꯑꯥ ꯈꯣꯡꯅ ꯁꯠ ꯁꯠ ꯆꯠꯄꯗꯤ ꯌꯥꯕ ꯑꯗꯣ
ꯊꯥꯡꯃꯩꯕꯟꯗ ꯂꯩꯔꯒꯅ ꯔꯦꯟꯁꯦ ꯂꯨꯄꯥ ꯀꯌꯥꯃꯨꯛꯀ ꯊꯤꯅꯒꯦ ꯊꯥ ꯑꯃꯗ꯫
ꯑꯌꯥꯝꯕꯅ ꯏꯆꯦ ꯂꯤꯁꯤꯡ ꯑꯅꯤꯒ ꯆꯥꯝꯃꯉꯥꯗꯒꯤ ꯍꯧꯏ꯫ ꯑꯅꯤ ꯄꯤꯕꯁꯨ ꯌꯥꯎꯋꯦ ꯑꯅꯤ ꯄꯤꯕꯁꯦ ꯌꯥꯝ ꯀꯟꯅ ꯂꯩꯇꯕꯗꯣ ꯔꯦꯟ ꯑꯃꯅꯤꯒꯨꯝꯕ ꯈꯔ ꯑꯣꯏꯕꯗꯣ ꯑꯗꯨꯃꯥꯏꯅ ꯃꯤ ꯑꯃꯗ ꯑꯅꯤ ꯆꯥꯝꯃꯉꯥ ꯑꯅꯤ ꯁ꯭ꯋꯥꯏꯗꯒꯤ ꯑꯗꯨꯝ ꯍꯧꯔꯦ ꯑꯅꯤ ꯄꯤꯕꯁꯦ ꯌꯥꯝ ꯂꯩꯔꯝꯃꯔꯣꯏ꯫
ꯑꯗꯨꯒ ꯏꯁꯤꯡ ꯀꯩ꯫ ꯀꯥꯗꯤ ꯃꯣꯏꯅ ꯂꯣꯏꯅ ꯄꯤꯕ꯫
ꯑꯥ ꯏꯁꯤꯡ ꯀꯩꯀꯥ ꯄꯤꯕ ꯆꯞ ꯃꯥꯟꯅꯩꯌꯦ ꯀꯥꯟꯆꯤꯄꯨꯔꯗ ꯂꯩꯔꯤꯕꯕ ꯔꯦꯟꯁꯤꯒ ꯍꯥꯏꯗꯤ ꯏꯁꯤꯡ ꯄꯤꯌꯦ ꯃꯩ ꯀꯩꯀꯥꯁꯨ꯫ ꯑꯗꯨꯃꯥꯏꯅ ꯄꯤꯌꯦ ꯑꯗꯣ ꯏꯁꯤꯡꯗꯤ ꯇꯥꯡꯕ ꯈꯔ ꯌꯥꯎꯔꯀꯥꯟꯗ ꯑꯃꯨꯛ ꯏꯁꯤꯡꯅ ꯂꯩꯕ ꯌꯥꯎꯋꯦꯕꯀꯣ꯫ ꯑꯗꯨꯃꯥꯏꯅ ꯇꯧꯋꯦ ꯑꯩ ꯍꯥꯟꯅ ꯂꯩꯔꯝꯕ ꯔꯦꯟꯇꯨꯗꯤ ꯅꯨꯡꯉꯥꯏꯕ ꯑꯃꯅ ꯏꯆꯦ ꯃꯩꯁꯨ ꯆꯥꯛ ꯊꯣꯡꯕ ꯀꯩꯀꯥꯁꯨ ꯑꯗꯨꯝ ꯌꯥꯍꯜꯂꯦ ꯏꯁꯤꯡ ꯂꯨꯝꯕ ꯈꯣꯠꯄ ꯂꯣꯏ ꯌꯥꯏ ꯑꯗꯨ ꯅꯨꯡꯉꯥꯏꯝꯃꯦ꯫
ꯑꯣ ꯑꯗꯨꯁꯨ ꯅꯨꯡꯉꯥꯏꯔꯝꯒꯅꯤ
ꯑꯥ ꯋꯥꯁꯤꯡ ꯃꯦꯆꯤꯟ ꯐꯥꯎꯗ ꯑꯩꯈꯣꯏ ꯐꯤ ꯁꯨꯍꯜꯂꯦ
ꯐꯥꯏꯅꯦ ꯑꯗꯨꯗꯤ
ꯑꯥ ꯑꯩꯈꯣꯏ ꯑꯗꯨꯝ ꯁꯣꯟꯅꯩ ꯐꯤꯗꯤ ꯁꯨꯗꯦꯕ ꯑꯩꯈꯣꯏ ꯀꯌꯥ ꯑꯗꯨꯒ ꯋꯤꯟꯇꯔꯒꯨꯝꯕ ꯌꯧꯔꯀꯥꯟꯗ ꯗ꯭ꯔꯥꯏꯒꯨꯝꯕ ꯇꯧꯊꯣꯛꯄꯗꯣ ꯑꯗꯨꯀꯥꯟꯅ ꯑꯗꯨꯝ ꯇꯧꯋꯦ ꯑꯗꯨꯃꯥꯏꯅ ꯇꯧꯋꯦ ꯑꯗꯨꯝ ꯑꯗꯨꯒꯤꯗꯤ ꯅꯨꯡꯉꯥꯏꯕ ꯑꯩꯈꯣꯏ ꯅꯨꯡꯉꯥꯏꯇꯕ ꯑꯃꯅ ꯋꯥꯁꯔꯨꯝꯗꯣ ꯃꯣꯏ ꯌꯨꯝꯕꯨꯒ ꯄꯨꯟꯕꯗꯣ ꯑꯗꯨ ꯈꯔ ꯅꯨꯡꯉꯥꯏꯇꯦ ꯍꯥꯏꯗꯤ ꯁꯨꯝ ꯑꯩꯈꯣꯏ ꯊꯦꯡꯉꯛꯑꯀꯥꯟꯗ ꯃꯣꯏꯁꯨ ꯊꯕꯛꯀ ꯇꯧꯅꯔ ꯀꯥꯟꯗ ꯑꯗꯨꯝ ꯅꯨꯡꯉꯥꯏꯇꯦꯅ ꯈꯔ
ꯃꯥꯅꯤ
ꯑꯗꯨꯃ ꯈꯔ ꯅꯨꯡꯉꯥꯏꯇꯦ ꯑꯇꯩꯗꯤ ꯑꯗꯨꯝ ꯅꯨꯡꯉꯥꯏꯔꯕ꯫
ꯍꯣꯏꯅꯦ ꯑꯗꯒꯤꯗꯤ ꯂꯨꯕ ꯅꯥꯟꯕꯁꯤꯁꯨ ꯃꯊꯣꯡ ꯃꯔꯝ ꯈꯪꯉꯣꯏꯗꯅꯕ꯫
ꯑꯃ ꯃꯥꯅꯦ ꯑꯗꯒꯤ ꯃꯤꯅ ꯄꯨꯜꯂꯝꯅꯤ ꯑꯩ ꯈꯪꯗꯦ ꯃꯤꯕꯨꯗꯤ ꯌꯥꯝꯗ꯭ꯦꯕꯨ ꯑꯗꯨ ꯑꯣꯏꯇꯥꯔꯁꯨ ꯇꯟꯕꯗꯣ ꯈꯔ꯫
ꯑꯗꯒꯤ ꯂꯩꯃꯤꯟꯅꯕ ꯃꯤꯁꯤꯅ ꯒ꯭ꯌꯥꯟ ꯇꯥꯔꯀꯥꯟꯗ ꯑꯗꯨꯝ ꯔꯨꯇꯤꯟ ꯅꯥꯏꯅꯔꯒ ꯑꯩꯅ ꯉꯁꯤ ꯁꯦꯡꯈ꯭ꯔꯗꯤ꯫ ꯃꯊꯪꯗ ꯑꯩꯅ ꯁꯦꯡꯉꯒꯦꯅ ꯈꯟꯕ ꯃꯤꯁꯦ ꯌꯥꯝ ꯄꯥꯛ ꯌꯥꯎꯅꯗꯦꯕ꯫
ꯌꯧꯅꯗꯦ ꯌꯧꯅꯗꯦ
ꯑꯗꯨꯅꯅꯦ ꯍꯥꯏꯕꯗꯤ ꯑꯩꯈꯣꯏ ꯂꯩꯃꯤꯟꯅꯔꯤꯕ ꯈꯔꯁꯦ ꯃꯥꯟꯅꯔꯀꯥꯟꯗ ꯑꯩꯅ ꯍꯟꯇꯛ ꯁꯤ ꯁꯦꯡꯒꯦ ꯅꯪꯅ ꯁꯤ ꯁꯦꯡꯉꯣꯅ ꯍꯥꯏꯅꯕꯅ ꯐꯩꯌꯦꯕ ꯈꯪꯉꯕ꯭ꯔꯥ꯫ ꯍꯥꯏꯅꯗꯕꯁꯤꯗꯤꯅꯦ꯫ ꯑꯃꯅ ꯑꯃꯨꯛ ꯆꯣꯠ ꯆ꯭ꯔꯥ ꯆꯣꯠ ꯆ꯭ꯔꯥ ꯆꯣꯠ ꯆ꯭ꯔꯥ ꯒꯌꯥꯟ ꯃꯦꯟ ꯑꯃ ꯇꯥꯗꯦꯕ꯫
ꯑꯥ ꯁꯦꯡꯕꯩꯗꯤ ꯍꯥꯏꯅꯐꯝ ꯊꯣꯛꯑꯦ ꯍꯥꯏꯗꯤ ꯑꯦ ꯅꯨꯡꯇꯤꯒꯤ ꯅꯠꯇꯁꯨ ꯉꯝꯗ꯭ꯔꯁꯨ ꯁꯟꯗꯦ ꯁꯟꯗꯦꯕꯨ ꯑꯣꯏꯔꯁꯨ ꯅꯠꯇꯔꯥ꯫
ꯃꯥꯅꯦ ꯅꯨꯡꯇꯤꯒꯤꯅꯗ ꯇꯥꯔꯒꯁꯨ ꯁꯟꯗꯦꯒꯨꯝꯕ ꯑꯣꯏ ꯇꯥꯔꯁꯨ ꯁꯞꯇꯥ ꯑꯃꯗ ꯑꯅꯤꯔꯛ
ꯎ ꯌꯥꯕ ꯑ ꯍꯥꯏꯗꯤ ꯃꯤꯉ ꯅꯍꯥꯛꯇꯤꯔꯨꯖꯔꯒ ꯍꯥꯏꯁꯦ ꯑꯗꯨꯨꯝ ꯁꯪꯅꯅꯦꯕ ꯑꯗꯨꯗꯁꯤ ꯅꯪ ꯀꯥ ꯀꯥꯗ ꯑꯃꯛ ꯊꯦꯡꯉꯗꯀꯣ ꯑꯗꯨ ꯃꯥꯏꯗ ꯊ ꯁ
ꯑꯗꯨ ꯃꯤꯒꯤꯗꯤ ꯋꯥꯈꯜ ꯌꯥꯝꯅ ꯌꯥꯎ ꯇꯦꯕꯜ
ꯑꯗꯨꯅꯦ ꯑꯩꯈꯣꯏꯅꯗꯤ ꯀꯃꯥꯏꯅ ꯍꯥꯏꯔꯅꯤ ꯏꯆꯦ ꯃꯌꯥꯝꯁꯨ ꯂꯩꯕꯅꯤꯅ
ꯃꯥꯅꯦ ꯑꯩꯈꯣꯏꯒꯤ ꯑꯥ ꯍꯩꯄꯥ ꯁꯥꯕꯤ ꯑꯃꯨ ꯇꯥꯗꯣꯏꯅꯦꯕ
ꯊꯥꯖ ꯑꯣ ꯏꯆꯦ ꯅ ꯂꯥꯏꯕ꯭ꯔꯦꯔꯤ ꯄꯨꯛꯇ ꯆ ꯊ
ꯑꯩꯩꯅꯣ ꯉꯥꯏꯍꯥꯛ ꯂꯩꯔꯒ ꯆꯥꯛꯇꯥꯔꯅꯤ ꯑꯗꯨꯒꯅꯦ ꯆꯠꯂꯗꯣꯏꯅꯤ
ꯂꯥꯏꯕ꯭ꯔꯦꯔꯤ ꯆꯠꯄꯅꯤꯁꯦ ꯈꯣꯡꯅ ꯀꯌꯥꯝ ꯊꯣꯛꯏꯒꯦ ꯏꯆꯦ ꯍꯣꯏꯗꯒꯤ
ꯌꯥꯝ ꯂꯥꯞꯇꯦꯗ ꯃꯤꯠꯇ ꯀꯤꯂꯣꯃꯤꯇꯔ ꯇꯪꯈꯥꯏꯃꯨꯛ ꯑꯣꯏꯔꯝꯒꯗ꯭ꯔꯥ
ꯍꯝ
ꯗ ꯑꯗꯒꯤ ꯂꯝꯕꯤ ꯑꯁꯤꯡꯕ ꯆꯠꯂꯗꯤ ꯀꯤꯂꯣꯃꯤꯇꯔ ꯑꯃꯃꯨꯛꯇꯤ ꯐꯥꯅꯤ ꯑꯗꯨꯒ ꯑꯩꯈꯣꯏꯅ ꯁꯝꯖꯤꯜꯂꯒ ꯆꯠꯄꯒꯤ ꯀꯤꯂꯣꯃꯤꯇꯔ ꯃꯤꯇꯔ ꯃꯈꯥꯏ ꯀꯤꯂꯣꯃꯤꯇꯔ ꯃꯈꯥꯏꯃꯨꯛꯀ ꯐꯥꯔꯝꯒꯗ꯭ꯔꯥ
ꯑꯝ ꯑꯗꯨꯗꯤ ꯂꯥꯏꯕ꯭ꯔꯦꯔꯤꯒꯨꯝꯕ ꯆꯠꯄꯅꯤꯅ ꯍꯥꯏꯗꯤ ꯑꯗꯨ ꯆꯠꯊꯣꯛ ꯈꯔ ꯈꯣꯡꯅ ꯆꯠꯄꯗꯨꯅ ꯑꯃꯨꯛ ꯀꯩꯅꯣ ꯋꯥꯛꯀꯤꯡꯒꯨꯝꯕꯅꯟꯅ ꯐꯔꯦ ꯈꯣꯡꯅ ꯈꯔ ꯆꯠꯄꯅꯤꯅ
ꯍꯣꯏ ꯈꯟꯇꯣꯛꯑꯕꯅꯤ
ꯎꯝ ꯆꯠꯄꯒꯤ ꯉꯥꯏꯍꯥꯛ ꯍꯥꯏꯗꯤ ꯑꯗꯨꯝ ꯂꯥꯏꯁꯟꯗꯨ ꯁꯄꯗꯤ ꯆꯠꯄꯒꯤ ꯉꯥꯏꯍꯥꯛ ꯍꯜꯂꯛꯄꯒꯤ ꯉꯥꯏꯍꯥꯛ ꯑꯣꯏꯔꯁꯨꯀꯣ ꯈꯣꯡ ꯈꯔ ꯈꯔ ꯆꯠꯄꯗꯣ ꯑꯩꯁꯨ ꯑꯩꯁꯨ ꯈꯔ ꯆꯠꯂꯤꯗ ꯑꯃꯨꯛ ꯕꯖꯥꯔꯗꯒꯤꯅ ꯉꯄꯥꯕ ꯃꯈ ꯈꯣꯡ ꯆꯠꯂꯒ ꯒꯥꯔꯤꯃꯨꯛ ꯇꯣꯡꯗꯣꯏꯅꯦꯕ
ꯥ ꯏꯎ ꯐꯕꯗꯤ ꯍꯦꯟꯒꯠꯄ
ꯑ ꯊꯨ ꯍꯥꯎ ꯈꯔ ꯉꯁꯤꯗꯤ ꯌꯥꯝ ꯁꯥꯔꯦ ꯇꯧꯔꯤꯁꯦ ꯇꯜꯂꯦ ꯄꯁꯁꯦ ꯎꯝ ꯉꯔꯥꯡꯗ ꯑꯃꯨꯛ ꯈꯔ ꯅꯨꯡꯉꯥꯏꯌꯦ ꯌꯥꯝꯅꯁꯨ ꯏꯪꯗꯕꯀꯣ ꯅꯣꯡꯁꯨ ꯌꯥꯝ ꯀꯟꯅ ꯇꯥꯕ ꯅꯠꯇꯕꯤ ꯏꯪꯉꯒ ꯂꯩꯕꯗꯣ
ꯅꯪ ꯀꯩꯅꯣ ꯇꯧꯔꯕ ꯃꯩ ꯃꯩ ꯂꯥꯛꯄ꯭ꯔꯣ
ꯃꯩ ꯂꯥꯛꯇꯦ ꯐꯣꯟ ꯑꯩꯗꯤ ꯐꯣꯟꯗꯣ ꯃꯩ ꯑꯇ ꯌꯥꯎꯗ꯭ꯔꯕꯅꯦ ꯉꯔꯥꯡꯁꯨ ꯑꯗꯨꯝ ꯐꯣꯟꯗꯣ ꯉꯥꯜꯂ ꯇꯨꯝꯃꯝꯕꯩ ꯃꯩ ꯁꯚꯦꯟꯇ ꯉꯥꯏꯔꯝꯕꯩ ꯍꯧꯔꯛꯄꯗ ꯎꯝ ꯑ ꯍꯥꯏꯕꯗꯤ ꯑꯩꯅ ꯁꯣꯨꯝꯗ ꯐꯤꯂꯝꯒꯨꯝꯕ ꯌꯦꯡꯉꯝꯃꯀꯥꯟ ꯐꯣꯟꯁꯦ ꯄꯥꯏꯔꯝꯃꯀꯥꯟꯗ ꯃꯨꯊꯠꯂꯝꯗ꯭ꯔꯕ ꯑꯗꯨꯝ ꯊꯠꯂꯝꯗꯕꯒꯤ ꯎꯨꯏꯗꯈꯤꯕꯒꯤ ꯑꯗꯨꯝ ꯊꯥꯔꯝꯕꯒꯤ ꯃꯩꯗꯣ ꯁꯦꯚꯦꯟꯇ ꯉꯥꯏ ꯂꯩꯔꯝꯃ ꯃꯦꯀꯞ ꯊꯣꯛꯂꯛꯄꯁꯤꯗ ꯄꯨꯡ ꯌꯦꯡꯕꯗ ꯑꯗꯨ ꯃꯤꯀꯞ ꯍꯦꯛ ꯊꯣꯛꯂꯛꯄꯗꯒꯤ ꯆꯥꯔꯖ ꯇꯧꯔꯤꯅꯦꯕ ꯄꯨꯡ ꯃꯔꯤꯒ ꯃꯈꯥꯏ ꯃꯉꯥ ꯇꯥꯕꯗꯣ ꯑꯗꯩ ꯆꯥꯔꯖ ꯇꯧꯕꯁꯤꯅ ꯑꯩꯒꯤ ꯁꯨꯆꯪ ꯆꯪꯗꯕ ꯑꯣꯏꯕꯒꯤ ꯃꯩꯁꯦ ꯇ꯭ꯋꯦꯟꯇꯤ ꯊꯥꯔꯇꯤ ꯑꯃꯨꯛꯇꯪ ꯆꯪꯍꯧꯕ꯫ ꯖꯤ ꯇꯪ ꯌꯥꯎꯔꯤꯌꯦ꯫ ꯃꯩ
ꯅꯍꯥꯛ ꯂꯩꯔꯒꯥ ꯂꯛꯇꯧ ꯃꯜꯂꯤꯗ꯫ ꯀꯨꯏꯅꯗꯤ ꯃꯨꯠꯇꯧ ꯃꯥꯟꯗꯦꯕ꯫
ꯎ ꯃꯔꯝꯕꯨ ꯂꯩꯇꯦ ꯑꯣꯏ ꯃꯨꯠꯈꯤꯁꯦ ꯀꯩꯗꯧꯔꯣ ꯉꯁꯥꯏ ꯂꯥꯛꯑꯝꯕꯅꯤ ꯑꯗꯨꯒꯠ
ꯑꯗꯨꯗꯤ ꯑꯩꯈꯣꯏꯒꯤꯁꯨ ꯃꯨꯠ ꯊꯤ
ꯑ
ꯀꯩꯅꯣ ꯇꯧꯕ꯭ꯔꯣ ꯅꯪ ꯆꯠꯄꯗꯣ ꯁꯤꯗꯒꯤ ꯅꯥꯊꯟ ꯑꯃꯝ ꯆꯠꯂꯦ?
ꯑꯥ ꯏꯁꯟꯗ ꯑꯗꯨꯝ ꯆꯠꯂꯦ ꯑꯥ ꯍꯥꯏꯗꯤ ꯅꯈꯣꯏ ꯂꯩꯔꯛꯇꯨꯁꯨ ꯒꯥꯔꯤ ꯆꯦꯟꯗꯦꯕ ꯑꯃꯨꯛ ꯑꯃꯨꯛꯀꯗꯤ ꯊꯣꯛꯂꯛꯄ ꯌꯥꯎꯋꯦ ꯑꯗꯨꯏꯁꯨ ꯅꯨꯡꯇꯤꯒꯤ ꯑꯣꯏꯗꯦꯕ ꯑꯗꯨꯝ ꯈꯣꯡꯅ ꯊꯣꯛꯑꯦꯗꯅ ꯃꯦꯟ ꯔꯣꯗ ꯐꯥꯎ ꯑꯗꯨꯒ ꯃꯦꯟ ꯔꯣꯇꯒꯤ ꯑꯗꯨꯝ ꯇꯣꯡꯉꯦ ꯑꯌꯥꯝꯕꯅ ꯑꯃꯨꯛ ꯑꯃꯨꯛꯀꯗꯤ ꯂꯩꯔꯛ ꯇꯒꯤ ꯊꯣꯛꯂꯛꯄꯒ ꯇꯣꯡꯕ ꯌꯥꯎꯋꯦ ꯑꯗꯨꯗꯤ ꯈꯔ ꯇꯥꯡꯅ ꯊꯣꯛꯑꯦ꯫ ꯅꯨꯡꯁꯥ ꯁꯥꯒꯠꯂꯛꯄ ꯃꯇꯝ ꯑꯣꯏꯕꯒꯤ ꯃꯤꯁꯨ ꯌꯥꯝ ꯊꯣꯛꯅꯗꯕꯗꯣ꯫
ꯆꯨꯝꯃꯤꯅꯦ ꯅꯪ ꯍꯥꯏꯗꯣ ꯫
ꯑꯗꯨꯒꯤ ꯃꯦꯟ ꯔꯣꯗꯇꯒꯤ
ꯑꯌꯨꯛꯇꯒꯨꯝꯕ ꯆꯠꯄꯗ ꯑꯃ ꯑꯌꯨꯛ ꯀꯨꯝꯕ ꯆꯠꯄꯗꯗꯤ ꯒꯥꯔꯤ ꯃꯌꯥꯝ ꯆꯠꯕ ꯃꯥꯜꯂꯦꯕꯣ ꯃꯤ ꯀ꯭ꯂꯥꯁ ꯆꯠꯅꯕꯥ ꯈꯠꯅꯕ
ꯍꯣꯏ ꯎꯝ ꯑꯃ ꯇꯥꯂꯛ ꯑꯣꯏꯕꯒꯤ ꯈꯣꯏꯅꯥ ꯃꯥꯌꯦꯟ ꯇꯣꯌꯥ꯫ ꯑꯃꯨꯛ ꯏꯊꯟꯗ ꯆꯠꯂꯅꯤ ꯑꯗꯨꯒ ꯁꯠ - ꯁꯠ - ꯁꯠ ꯏꯊꯟ ꯆꯠꯄꯗ ꯅꯨꯡꯉꯥꯏꯕ ꯏꯆꯦ ꯊꯨꯏꯌꯦ ꯌꯥꯝꯅ꯫ ꯍꯥꯏꯗꯤ ꯀꯅꯝꯇꯒꯥ ꯑꯥ ꯏꯆꯦ ꯑꯁꯤ ꯂꯥꯏꯕꯔꯦ ꯑꯩ ꯆꯠꯀꯅꯤ ꯍꯥꯌꯗꯣ ꯊꯦꯡꯉꯥꯅꯤ ꯆꯥꯛ ꯀꯩꯀꯥ ꯆꯥꯅꯕ ꯇꯧꯔ ꯏꯆꯦ ꯊꯝꯃꯒꯦꯀꯣ꯫
ꯑꯥ꯫
ꯊꯝꯃꯦ - ꯊꯥꯝꯃꯦ ꯫
ꯍꯣꯏ - ꯍꯣꯏ ꯑꯗꯨꯗꯤꯅꯅꯪ